ꯀꯦ ꯆꯪꯂꯛꯀꯦ ꯑꯣ ꯆꯪꯂꯛꯀꯦ ꯑ ꯑꯃꯗꯣ ꯑ ꯌꯥꯔꯦ ꯌꯥꯔꯦ ꯆꯉꯦ ꯆꯉꯦ ꯑꯩ ꯈꯨꯠ ꯍꯥꯒꯖꯦ ꯑꯩ ꯈꯨꯠ꯭ꯔꯥꯏꯈꯒꯖꯦ ꯀ ꯄꯩꯁꯥ ꯂꯥꯛꯀꯗꯧꯕ꯭ꯔꯥ ꯅꯠꯇ꯭ꯔ ꯀꯃꯥꯏꯅ꯭ꯔ ꯎꯝ ꯒꯥꯏꯟ ꯇꯗ꯭ꯔꯦ ꯑꯃꯗꯣ ꯑꯃ ꯑꯅꯧꯕ ꯂꯥꯛꯄꯗꯣ ꯀꯔꯤꯒꯤ ꯉꯥꯡꯗꯕ꯭ꯔꯥ ꯀꯔꯤ ꯉꯥꯡꯗꯕ꯭ꯔꯥ ꯈꯜꯂꯝꯅꯦ
ꯎꯝ
ꯅꯪꯗꯤ ꯈꯨꯠ ꯍꯥꯒꯥꯖꯗꯤ ꯄꯩꯁꯥ ꯐꯪꯕ꯭ꯔꯣ ꯅꯠꯔꯥ ꯀꯃꯥꯏꯅ꯭ꯔꯣ ꯑꯩꯗ ꯈꯨꯠ ꯍꯥꯒꯥꯖꯔꯥ ꯂꯩꯔꯅꯤ
ꯑꯁꯨꯝꯕꯒꯥ ꯀꯦꯏꯝꯇ ꯇꯦꯗꯦꯗꯥ ꯑꯩꯗ
ꯑꯥ ꯈꯨꯗꯝꯝ ꯌꯥꯝ ꯍꯥꯒꯥꯖꯔ ꯂꯩꯕ ꯋ꯭ꯅꯤꯗ ꯔꯤꯒꯠꯁꯦ ꯔꯤꯒꯠ ꯇ ꯍꯥꯒꯖꯥꯕ ꯎꯝꯝ ꯃꯧ ꯗꯥꯂꯨꯪ ꯇꯔꯣ ꯇꯧꯔꯣ ꯇꯔ ꯇꯔꯣ ꯇ ꯂꯥꯎꯑꯣ ꯁꯤꯗ ꯍꯦ ꯀ ꯎꯠꯀꯦ ꯁꯤꯗ ꯂꯥꯎꯑꯣꯋꯦ ꯂꯥꯎ ꯂꯥꯎ꯭ꯨ ꯁꯤꯗꯥ ꯂꯄ꯭ꯔꯥ
ꯉꯏꯈꯣ ꯉꯥꯏꯈꯣ
ꯍ ꯁꯤꯁꯦꯅꯦ ꯃꯥ ꯀꯧ ꯁꯤꯁꯦ ꯀꯏ ꯗ꯭ꯔꯦꯁ ꯍꯥꯄꯔꯦꯁꯦ ꯂꯥ ꯂ ꯂ ꯀꯥꯛ ꯁꯤ ꯀꯔꯦ ꯐꯤꯁꯦꯠꯄꯔꯥ ꯀꯔꯤ ꯐꯤꯔꯣꯂ ꯁꯦꯠꯄꯔꯥ ꯎꯕꯔꯥ
ꯆꯠꯣ ꯀꯦ
ꯑꯁ ꯃꯥꯅ ꯆꯣꯡꯈꯤ ꯇꯧꯔꯤꯅꯦ ꯑꯩꯈꯣꯏꯒꯤꯅ
ꯍꯣꯏ
ꯑꯣ ꯍ
ꯉꯁꯤꯒꯤ ꯅꯣꯏ ꯆꯥꯛ ꯌꯦꯟꯖꯥꯡ ꯊꯣꯡꯕ ꯍꯧꯔꯕꯣ
ꯑꯣ ꯆꯥꯛ ꯏꯟꯁꯥꯡ ꯀꯟꯅ ꯊꯣꯡꯉ ꯂꯩꯑꯦ ꯒꯤꯗꯣ ꯅꯦꯠꯋꯥꯛ ꯈꯤꯇꯪ ꯃꯥꯡꯕꯒꯨꯝ ꯇꯧꯒꯦ ꯑꯣ
ꯑꯝ
ꯆꯥꯛ ꯌꯦꯟꯁꯥꯡ ꯊꯣꯡꯕ ꯍꯧꯔꯦ ꯉꯁꯥꯏ ꯉꯥ ꯂꯩꯕ ꯆꯠꯄ
ꯀꯩ ꯌꯦꯟꯁꯥꯡꯅꯣ
ꯉꯥ ꯂꯩꯕ ꯆꯠꯄ ꯑꯗꯨ ꯀꯟꯅ ꯊꯣꯡ ꯂꯩꯑꯦ ꯍꯣꯏ ꯍꯣꯏ ꯍꯥꯎꯅꯤꯡꯉꯥꯏꯒꯤ ꯇꯧꯕ
ꯑꯣ ꯑꯝ ꯀꯌꯥꯃꯨꯛ ꯄꯨꯕ꯭ꯔꯥ ꯃꯥꯔꯨꯝꯗꯣ
ꯑꯁ ꯃꯤ ꯃꯤ ꯌꯥꯝ ꯁꯨ ꯃꯥꯂꯦ
ꯍ ꯍ
ꯑ ꯃꯤꯂꯥꯢ ꯃꯤꯂꯥꯢ ꯃꯤꯂꯥꯢ ꯃꯤꯂꯥꯢ ꯃꯤꯂꯥꯢ ꯑꯁ ꯁꯤ ꯌꯥꯔꯣꯢ ꯍꯦ
ꯑꯁ ꯀꯥꯏꯗꯒꯤꯅꯣ ꯑꯩꯉꯣꯟ ꯑꯩꯉꯣꯟꯗꯁꯨ ꯀꯥꯥꯞꯄꯥꯛꯌꯦ ꯒ꯭ꯌꯥꯟ ꯇꯥꯗ꯭ꯔꯦ
ꯑꯥ ꯁꯤꯃꯥꯡꯗ ꯂꯩ ꯁꯤꯃꯥꯡꯗ ꯃꯤ ꯃꯌꯥꯝ ꯂꯩ ꯃꯤ ꯃꯌꯥꯝ
ꯎꯝ
ꯑꯣ ꯁꯤꯔꯦ ꯁꯤꯔꯦ
ꯁꯤꯔꯦ ꯁꯤꯔꯦ
ꯑꯦꯕꯥꯅꯤ ꯏꯕꯥꯅꯤ ꯇꯪꯅꯦ ꯁꯤꯦ ꯂꯩ ꯃꯥꯟꯗ
ꯑꯣ ꯑꯣ ꯑꯣ ꯍꯣꯢ ꯍꯣꯢ
ꯀꯅꯥꯁꯨ ꯃꯇꯦꯡ ꯄꯥꯡꯅꯤꯡꯗꯦ ꯑꯁ
ꯑꯩꯩꯗꯣ ꯃꯕꯥꯅꯤꯗꯣ ꯍꯤꯡꯉꯤꯌꯦ ꯍꯥꯏꯔꯒ ꯑꯩꯗꯣ ꯉꯥꯏꯔ ꯂꯩꯕꯅꯦꯕ
ꯑꯣ ꯑꯣ ꯕꯦꯔꯥꯅꯤ ꯑꯩꯁꯨ ꯍꯜꯂꯣ ꯑꯩ ꯑꯩꯗꯣ ꯊꯥꯎ ꯂꯧꯕ ꯆꯠꯄ ꯊꯪꯗꯕ ꯅꯣꯏ ꯅꯣꯛ ꯆꯥꯕ ꯀꯥꯟꯗ ꯀꯟꯅ ꯑꯩꯅ ꯊꯥꯎ ꯂꯧꯕ ꯆꯠꯄ ꯊꯥꯎ ꯂꯩꯍꯧ ꯗ꯭ꯔꯕꯒꯤꯀꯣ ꯍꯣꯏ ꯍꯣꯏ ꯑꯥ
ꯀꯅꯥꯅ ꯊꯣꯡꯒꯦꯔꯣ ꯍꯪ ꯉꯥ ꯅꯪ ꯊꯣꯡꯕꯗꯤ
ꯑꯦ ꯑꯃꯗꯨꯅ ꯊꯣꯡꯉꯅꯤ ꯑꯗꯨꯒꯤꯀꯣ ꯑꯃꯗꯣ ꯈꯪꯕ꯭ꯔꯣ ꯑꯃꯗꯣ ꯑꯗꯨ ꯊꯣꯡꯒꯗꯕ
ꯅꯣꯏ ꯅꯣꯏ ꯅꯣꯏ ꯂꯩꯁꯥꯕꯤꯗꯨꯔꯥ ꯑꯩꯈꯣꯏꯒꯤ ꯅꯠꯇꯕ ꯅꯣꯏ ꯂꯩꯁꯥꯕꯤꯗꯣ
ꯅꯣꯏꯒꯤ ꯅꯣꯏꯒꯤ ꯂꯩꯁꯥꯕꯤꯅ ꯊꯣꯡꯁꯨꯅꯣ ꯑꯩꯈꯣꯢ ꯂꯩꯁꯥꯕꯤ ꯊꯣꯡꯕ ꯍꯩꯇꯦ ꯃꯥ ꯊꯣꯡꯕꯗꯤ ꯍꯥꯎꯔꯔꯣꯏ ꯆꯥꯔꯔꯣꯢ
ꯍꯣꯏ ꯊꯣꯡ ꯊꯣꯡꯕꯗꯤ ꯊꯣꯏ ꯇꯞꯅ ꯇꯞꯅ ꯊꯣꯡꯂꯗꯤ ꯈꯪꯉꯅꯤꯗ
ꯍꯣꯏ ꯎꯝ ꯃꯥꯁꯂꯗꯣ
ꯑꯩꯈꯣꯏꯗꯤ ꯑꯁꯣꯝꯒꯤ ꯃꯨꯁꯂ ꯆꯕꯥ ꯌꯥꯝ ꯀꯟꯕꯀꯣ ꯑꯗꯨꯒꯤ ꯑꯥ ꯃꯥꯗꯣ ꯅꯣꯏꯒꯤꯗꯣ ꯏꯗꯣ ꯅꯣꯏꯒꯤ ꯂꯩꯁꯕꯤꯗꯣ ꯃꯥꯗꯤ ꯑꯥ ꯃꯥꯗꯤ ꯊꯣꯡꯕ ꯌꯥꯝ ꯍꯩꯕꯅꯦꯕ ꯑꯗꯨꯒꯨꯝꯕꯁꯦ ꯌꯥꯝ ꯂꯥꯏꯅ ꯊꯣꯡꯒꯤꯕ ꯃꯥꯗꯤ ꯊꯣꯝꯕ ꯆꯥꯅꯤꯡꯉꯦ ꯃꯣꯏ ꯊꯣꯝꯕꯁꯨ ꯆꯥꯅꯤꯡꯗꯦꯅꯦꯕ ꯎꯝ ꯃꯣꯏ ꯐꯝꯂꯒꯥ ꯊꯣꯡꯉꯦ ꯃꯥꯗꯤ ꯌꯥꯝ ꯍꯩꯕꯅꯦꯍꯦ ꯁꯒꯣꯏꯒꯤ ꯑꯗꯨꯗꯤ ꯂꯥꯛꯀꯦ ꯂꯥꯛꯀꯦ ꯍꯥꯏꯔꯒꯥ ꯂꯩꯔꯦꯅꯦ
ꯍꯩꯅꯤꯗ ꯍꯩꯅꯤꯗ ꯍꯦ ꯍꯌꯦꯡꯋꯥꯏ ꯇꯞ ꯇꯞꯅ
ꯉꯥ ꯐꯕ ꯂꯥꯀꯦ ꯅꯣꯏ ꯍꯨꯗꯗꯣ ꯍꯥ ꯌꯥꯕꯖꯥꯠꯅꯤ ꯀꯣ ꯃꯥꯁꯨ
ꯑꯥ ꯃꯊꯛꯇꯥ ꯃꯤ ꯂꯩ
ꯑꯥ ꯌꯥꯝ ꯌꯥꯝ ꯐꯥꯅꯤꯡꯕ ꯃꯥꯂꯦ ꯌꯥꯝ ꯐꯥꯅꯤꯡꯕ ꯃꯥꯜꯂꯦ ꯃꯆꯥꯥꯗꯣ
ꯎꯝ ꯑꯣ ꯃꯥ ꯍꯟ ꯍꯟꯗꯛ ꯗꯤ ꯀꯩꯅꯣꯝ ꯇꯧꯕꯅꯤꯅ ꯆꯠꯊꯣꯛ ꯆꯠꯁꯤꯟꯁꯨ ꯅꯨꯡꯉꯥꯏꯇꯕꯅꯤꯅ
ꯍꯣꯏ ꯍꯣꯏ ꯆꯠꯊꯣꯛ ꯆꯠꯁꯤꯟ ꯅꯨꯡꯉꯥꯏꯇꯕꯒꯤ ꯌꯥꯝ ꯋꯥꯕ ꯕꯥꯒꯤ ꯑꯃꯗꯣ ꯑꯃꯗꯣ ꯃꯊꯥꯕꯨ ꯌꯥꯎ ꯊꯤꯕ꯭ꯔꯣ
ꯌꯥꯝ ꯌꯥꯝ ꯌꯥꯝ ꯅꯩꯔꯦ ꯈꯜꯂꯒ ꯌꯦꯡꯕꯅꯦꯕꯀꯣ ꯃꯥꯁꯦ
ꯑꯥ ꯅꯁꯤꯗꯤ ꯎꯝ ꯆꯥꯒ꯭ꯔꯦ ꯃꯗꯤ ꯍꯥꯟꯅ
ꯑꯠꯆ ꯑꯩꯗꯤ ꯒꯥꯔꯤꯖꯨ ꯊꯝꯕ ꯆꯠꯇ꯭ꯔꯤꯃꯤꯅꯦ
ꯑꯗꯨ ꯃꯃꯥꯡꯗꯁꯨ ꯃꯤ ꯀꯨꯝ ꯀꯨꯝꯕꯅꯦꯀꯣ
ꯍꯥ
ꯃꯃꯥꯡꯗ ꯃꯤꯀꯝꯃꯥ ꯂꯩꯕꯅꯦ
ꯑꯣ ꯎꯋꯦ ꯑꯣꯏ
ꯑꯁꯤ ꯑꯁꯤ ꯑꯁꯤꯔꯣꯝꯗꯥ ꯑꯁꯤꯔꯣꯝꯗꯥ
ꯁꯣꯝꯗꯥ ꯑꯣꯀꯦ ꯑꯣꯀꯦ ꯑꯩ ꯆꯠꯂꯒꯥ ꯈ꯭ꯔꯥ ꯃꯤ ꯃꯤ ꯍꯥꯠꯄ ꯆꯠꯀꯦ ꯍꯥꯏꯗꯤ ꯍꯩꯇꯝꯅꯤ ꯑꯣ
ꯑꯩ ꯑꯩꯗꯧ ꯑꯩꯗꯧꯅ ꯀꯤꯔꯒꯥ ꯂꯣꯠꯂꯒꯥ ꯂꯩꯕ ꯃꯤꯗꯣ ꯍꯥꯠ ꯍꯥꯠꯄ ꯐꯪꯉꯦ
ꯑꯩꯗꯣ ꯑꯃꯗꯤ ꯅꯣꯛꯇꯤ ꯀꯧꯕ ꯑꯗꯨ ꯐꯪꯍꯧꯗ꯭ꯔꯦꯅꯦ ꯑꯩ ꯗꯧꯔꯥꯒꯦ ꯑꯩꯁꯨ ꯀꯟꯐꯥꯝ ꯇꯧꯒꯦꯔꯥꯒ ꯀꯥꯞ ꯀꯥꯞꯇꯕꯅꯦ ꯑꯗꯨ ꯅꯣꯡꯃꯩ ꯃꯔꯨꯗꯣ
ꯎꯝ ꯂꯩꯔꯦ ꯂꯩꯔꯦ ꯁꯤꯗꯥ ꯂꯩꯔꯦ ꯂꯩꯔꯦ
ꯁꯤꯠꯇꯥꯕ ꯑꯩꯁꯦ ꯀꯅꯥ ꯑꯣꯏ ꯎꯕ꯭ꯔꯥ ꯃꯥꯅ
ꯑꯁ ꯃꯥꯒꯤ ꯃꯥꯒꯤ ꯅꯣꯡꯃꯩꯗꯨ ꯐꯖꯩꯍꯦ
ꯗꯥꯎꯁꯤꯗꯤ ꯃꯈꯥꯗ ꯑꯃꯨꯛ ꯆꯣꯡꯗꯥꯔꯦꯍꯦ
ꯑꯩꯅ ꯂꯣꯏ ꯂꯧꯒ꯭ꯔꯥꯅꯤ
ꯎꯝ ꯌꯥꯏꯗ ꯅꯣꯡꯃꯩ ꯑꯩꯗꯤ ꯂꯣꯏ ꯂꯣꯏꯅ ꯂꯩꯗ
ꯎꯝ ꯑꯩꯗꯤ ꯆꯥꯕꯛ
ꯑꯁꯤꯗꯥ ꯅꯪꯉꯑꯒꯥ ꯀꯥꯞꯄꯒꯥ ꯂꯩ ꯅꯛꯄꯟ ꯑꯅꯛꯄꯗꯥ ꯀꯥꯞꯄꯒꯥ ꯂꯩ
ꯑꯣ ꯍꯜꯂꯣ ꯀꯅꯥꯅ ꯀꯄ꯭ꯔꯣ ꯀꯅꯥꯅ ꯀꯄ꯭ꯔꯣ ꯔꯣ ꯑꯣ ꯑꯥ ꯑꯥ ꯑꯩꯉꯣꯟꯗꯥ ꯂꯥꯛꯈ꯭ꯔꯦ ꯃꯤ ꯑꯃ ꯑꯁ ꯈꯪꯉꯦ ꯅꯪꯖꯤꯗꯤ ꯄꯨꯔꯥ ꯈꯪꯕꯅꯦꯍꯦ
ꯑꯩꯅ ꯑꯩꯅ ꯑꯣ ꯑꯗꯨꯒꯤꯅꯦ ꯑꯩ ꯑꯩ ꯁꯤꯗ꯭ꯔꯤꯁꯦ ꯑꯩꯗꯣ ꯀꯩꯒꯤ ꯑꯩꯉꯣ ꯑꯩ ꯁꯤꯗ꯭ꯔꯤꯕꯅꯣ ꯈꯪꯗꯦ ꯈꯜꯂꯤꯅꯦꯕ
ꯅꯪ ꯅꯪ ꯅꯪ ꯍꯥꯟꯕ ꯆꯠꯂꯒ ꯑꯩ ꯑꯣꯏꯅꯥ ꯆꯥꯕ ꯅꯨꯃꯤꯠꯇꯣ ꯑꯩ ꯉꯛꯄꯅꯦ
ꯍꯣꯏ ꯑꯩꯉꯣꯟꯗ ꯎꯗꯕ ꯃꯥꯂꯤꯕꯒꯨꯝ ꯃꯗꯣ
ꯃꯥꯅꯦ ꯎꯗꯕꯥ ꯃꯥꯜꯂꯦ
ꯎꯝ ꯎꯝ ꯑꯩꯗꯣ ꯉꯥꯡ ꯌꯥꯝꯅꯥ ꯉꯥꯡ ꯌꯥꯝꯅ ꯉꯥꯡꯍꯟꯕꯒꯤ ꯀꯩꯅꯣ
ꯌꯥꯝꯅ ꯂꯥꯏꯛ ꯇꯧꯕꯒꯤ ꯎꯗꯦꯕ ꯐꯤꯔꯣꯟ ꯁꯨ ꯌꯥꯝꯅꯥ ꯉꯥꯡꯕ ꯁꯦꯠꯄꯒꯤ
ꯇ꯭ꯔꯣꯄꯤꯟ ꯒꯨꯝꯕ ꯄꯥꯏꯗ꯭ꯔꯣ ꯇ꯭ꯔꯣꯄꯤꯟꯗꯤ ꯑꯩ ꯇ꯭ꯔꯣꯄꯤꯟ ꯄꯥꯝꯃꯦꯅꯦ ꯇ꯭ꯔꯣꯄꯤꯟ ꯄꯥꯝꯃꯦ
ꯑꯁꯤ ꯑꯁꯤ ꯑꯁꯤꯗ ꯂꯩꯕ ꯇꯣꯔꯕꯤꯟꯒꯨꯝꯅ ꯂꯩ ꯂꯣꯏꯅ ꯆꯞ ꯃꯥꯟꯅꯕ
ꯑꯣ ꯇ꯭ꯔꯣꯄꯤꯟ ꯇ꯭ꯔꯣꯄꯤꯟ ꯂꯩꯗꯕ ꯃꯤ ꯑꯩꯗꯣ ꯃꯥꯗꯣ ꯇ꯭ꯔꯣꯄꯤꯟ ꯌꯥꯎꯗ꯭ꯔꯦ ꯑꯩ ꯆꯪꯁꯤꯔꯥ
ꯑꯩ ꯑꯩ ꯑꯩ ꯑꯥ ꯃꯤ ꯂꯩ ꯃꯨꯔ ꯃꯤꯗ ꯍꯜꯂꯣ ꯍꯂꯣꯗꯣ ꯈꯨꯝꯃꯒꯥ ꯂꯩ ꯋꯥꯅꯤꯗ ꯃꯊꯟ ꯔꯤꯚꯥꯏꯞ ꯇꯧꯕ ꯌꯥꯕꯗꯣ
ꯑꯗꯣ
ꯃꯊꯟ ꯃꯊꯟ ꯍꯤꯡꯕ ꯌꯥꯕꯗꯣ ꯑꯗꯨꯗꯣ ꯂꯩꯈ꯭ꯔꯕꯅꯦ ꯃꯉꯣꯟꯗ
ꯎꯝ
ꯑꯁ
ꯑꯣꯏꯠ ꯑꯣꯏꯠ ꯑꯣꯢꯠ ꯑꯣꯏꯠ
ꯐꯖꯕ꯭ꯔꯥ ꯎꯝ ꯇꯥꯈꯔꯦ ꯃꯥꯇꯝ ꯆꯠꯂꯣ ꯆꯠꯂꯣ ꯍ ꯇꯥꯈ꯭ꯔꯦ ꯄꯨꯡ ꯇꯥꯈꯔꯦ ꯅꯪ ꯁꯤꯗ ꯇꯥꯈꯔꯦ ꯍꯜꯂꯣꯂꯣ
ꯑ ꯃꯤ ꯂꯩꯕꯔꯥ
ꯑ ꯆꯥꯇꯔꯨꯛ ꯀꯨꯟꯃꯨꯛ ꯄꯤꯈ꯭ꯔꯦ ꯈꯤꯛꯇꯪ ꯋꯥꯠꯂꯦꯕꯥꯀꯣ ꯁꯋꯥꯗ ꯃ ꯀꯣ ꯗꯤ ꯄꯥꯏꯗ꯭ꯔꯦ ꯈꯣꯏꯁꯨ ꯀꯣ
ꯈꯪ ꯃꯁꯛ ꯅꯨꯡꯁꯤꯗꯕꯥꯔ ꯍꯁ ꯁꯤ꯭ꯔꯦ ꯑꯣ ꯁꯤꯈ꯭ꯔꯦ ꯁꯤꯈ꯭ꯔꯦ ꯁꯤꯈ꯭ꯔꯦ ꯐꯪꯈ꯭ꯔꯦ ꯐꯪꯈ꯭ꯔꯦ ꯑꯗ ꯑꯗ ꯑꯃꯥ ꯂꯩꯕꯥ ꯑꯗꯨꯗꯨ ꯍꯥꯠꯄꯥ ꯆꯠꯂꯤ ꯁꯤꯒꯤ ꯑ ꯀꯔꯤ ꯃꯗꯨ ꯎꯝ ꯎꯝ ꯆꯦꯟꯕꯁꯥꯏꯅꯦ ꯆꯦꯟꯕꯁꯥꯏꯅꯦ
ꯀꯥꯏ ꯂꯩ ꯀꯥꯏ ꯂꯩ
ꯑꯩ ꯃꯤ ꯂꯩꯇꯔꯦ
ꯈꯪꯗꯦ
ꯍꯥꯎ
ꯍꯜꯂꯦ ꯁꯤꯗꯤ ꯑꯩꯈꯣꯏꯅ ꯀꯟꯒꯅꯤ
ꯉꯥꯏ ꯉꯥꯏ ꯈꯣꯀꯣ ꯍꯣꯏ
ꯍꯣꯏ ꯍꯜꯂꯣ ꯁꯤꯗꯤ ꯀꯅꯥꯔꯅꯣ ꯍꯣ ꯅꯪ ꯍꯥꯏꯕꯅꯦꯗꯤ ꯑꯩꯗꯤ ꯅꯪꯅ ꯍꯥꯏꯔ ꯆꯥ ꯇꯥꯕꯅꯤ ꯑꯁ ꯑꯩꯗꯤ ꯅꯪꯅ ꯍꯥꯏꯔꯒ ꯀꯥꯞꯇꯕꯅꯤꯅꯦ ꯑꯁꯤ ꯅꯨꯄꯥꯗꯣ ꯅꯪꯒ ꯆꯞ ꯃꯥꯟꯅꯕꯣꯅꯤꯗ
ꯑꯩꯗꯣ ꯑꯁꯤꯗ ꯀꯩꯅꯣꯝ ꯇꯧꯕ ꯑꯗꯨꯒꯤ
ꯎꯝ ꯅꯪ ꯂꯥꯏꯔꯗꯤ ꯀꯥꯞꯇꯕꯅꯤꯅꯦ ꯑꯥ ꯊꯥꯞꯅꯤ ꯀꯟꯅ ꯀꯥꯞ ꯀꯩꯕꯥ ꯚꯦꯔꯥꯅꯤꯀꯣ ꯑꯩꯒꯤ ꯗꯥꯎꯗꯤ
ꯎꯝ
ꯑꯩ ꯑꯗꯨꯗꯤ ꯑꯩ ꯑꯩꯗꯣ ꯅꯪ ꯃꯥ ꯍꯦꯛ ꯀꯧꯂꯛꯄꯗꯣ ꯃꯥ ꯍꯦꯛ ꯇꯣꯡꯕꯒ ꯑꯩꯗꯤ ꯅꯪ ꯂꯩ ꯍꯥꯏꯔꯒ ꯀꯥꯞꯇꯕ ꯁꯥꯕꯅꯦ ꯑ ꯑꯗꯨꯒꯤ ꯃꯥꯗꯣ ꯑꯩꯉꯣꯟꯗ ꯗꯨꯝ ꯀꯥꯞꯈ꯭ꯔꯦꯕ ꯑꯩꯗꯤ ꯀꯔꯤꯒꯤ ꯀꯥꯞꯄ꯭ꯔꯥ ꯈꯟꯈ꯭ꯔꯦꯕ ꯑꯗꯨꯩ ꯑꯩ ꯄꯨꯇꯧ ꯇꯧꯒ ꯃꯥꯗꯣ ꯀꯥꯞꯄ
ꯑꯣ
ꯀꯦꯝ ꯇꯧꯔꯔꯣꯏꯗꯨꯕꯨ
ꯎꯝ ꯗꯤ ꯀꯔ ꯗꯥꯏꯃꯣꯟꯒꯨꯝꯕꯗꯣ ꯂꯣꯏ ꯐꯪꯒ꯭ꯔꯦꯅꯦ ꯀꯥꯟꯎꯗꯣ ꯑꯩ ꯑꯩꯗꯤ ꯑꯩꯉꯣꯟꯗꯅꯤꯅꯦꯗ ꯀꯥꯎꯟꯗ ꯂꯩꯁꯦ
ꯎꯝ
ꯑꯗꯣ ꯃꯥ ꯇꯣꯛꯈ꯭ꯔ ꯃꯥꯜꯂꯦ ꯇꯣꯛꯈ꯭ꯔꯦ ꯃꯥꯗꯤ ꯃꯥ ꯇꯣꯛꯀꯦ ꯍꯥꯏꯕ ꯃꯥꯜꯂꯦꯀꯣ
ꯈꯪꯗꯦ
ꯍꯣꯏ ꯇꯣꯛꯈ꯭ꯔꯦ ꯃꯥ ꯑꯁ ꯅꯪꯗꯤ ꯕ꯭ꯔꯦꯁ ꯆꯠꯇꯣꯏꯔꯣ ꯑ ꯑꯗꯨꯗꯤ ꯑꯣ ꯅꯁꯛꯀ ꯑꯗꯥꯏꯗꯨꯁꯨ ꯑꯩꯒꯤ ꯀꯣꯡꯇꯥꯡ ꯗꯥꯎꯟꯂꯣꯗ ꯇꯧꯗ꯭ꯔꯤꯕꯅꯤꯅꯅꯦ ꯑꯣ ꯍꯣ ꯅꯨꯡꯉꯥꯏꯗꯤ ꯅꯨꯡꯉꯥꯏꯕꯖꯥꯠꯅꯦ
ꯑꯁ ꯁꯥꯕꯅ ꯂꯣꯏꯔꯦ ꯍꯧꯖꯤꯛꯁꯦ
ꯑꯣ ꯅꯣꯏꯗꯤ ꯀꯔꯃꯥꯏ ꯇꯧꯕ꯭ꯔꯥ ꯑꯦꯁꯤ ꯌꯨꯁ ꯇꯧꯕ꯭ꯔꯥ ꯅꯪ
ꯑꯥ
ꯑꯣ ꯅꯪꯒꯤ ꯑꯃꯗꯣ ꯑꯄꯥꯛꯄꯗꯣ ꯃꯃꯤꯡ ꯀ꯭ꯔꯤꯔꯣ ꯑꯄꯥꯛꯄꯗ ꯃꯃꯤꯡ ꯀꯔꯤ ꯀꯧꯕꯕ꯭ꯔꯣ
ꯑ ꯀꯩꯅꯣꯝꯅꯦ ꯑꯦꯝꯃꯥꯏꯒꯤ
ꯑꯣ ꯅꯨꯡꯉꯥꯏꯕ꯭ꯔꯥ
ꯈꯪꯗꯦ ꯑꯩꯗꯤ ꯈꯨꯠ ꯄꯤꯛꯄꯅꯤꯅ ꯁꯥꯟꯅꯕ ꯍꯩꯇꯕ ꯑꯗꯨꯗ ꯑꯗꯨꯒꯤ
ꯑꯣ ꯅꯨꯡꯉꯥꯏꯗꯧꯕꯅꯦꯍꯦ ꯑꯗꯨꯗꯣ ꯁꯥꯟꯅꯕ ꯑꯗꯨ ꯑꯗꯨꯝ ꯁꯤꯜꯂꯤ ꯑꯗꯨꯝ ꯄꯣꯁ ꯇꯥꯗꯧꯅꯦ
ꯑꯁꯤ ꯁꯤ ꯅꯠꯇꯕ ꯑꯃ ꯊꯥꯡꯅ ꯌꯥꯟꯕꯗꯣ ꯊꯥꯡ ꯊꯥꯡꯅ ꯌꯥꯟꯕꯗꯣ
ꯑꯥ
ꯑꯗꯨꯗꯠ ꯈꯨꯟꯅꯥꯏꯌꯦꯕ ꯑꯗꯨꯗꯤ
ꯑꯣ ꯑꯩꯗꯤ ꯌꯦꯛ ꯅꯪꯒꯤ ꯈꯣꯔꯃꯗꯣ ꯁꯥꯡꯕꯗꯣ ꯑꯗꯨꯅ ꯍꯦꯟꯅ ꯅꯨꯡꯉꯥꯏꯗꯣ ꯃꯤ ꯌꯦꯡꯕꯁꯨ ꯌꯥꯝ ꯅꯨꯡꯉꯥꯏꯗ꯭ꯔꯣꯝꯅꯦ ꯃꯈꯥ ꯃꯅꯤꯡꯁꯨꯀꯣ ꯌꯦꯡꯕ ꯌꯝ ꯅꯨꯡꯉꯣꯏ ꯒꯗꯧꯕꯅꯦ
ꯍꯣꯏ ꯃꯣꯏꯗꯣ ꯀꯩꯅꯣꯝꯗꯤ ꯑꯣꯏꯕꯀꯣ ꯍꯦꯟꯅ ꯆꯥꯎꯋꯦ ꯏꯕꯥꯏ ꯁꯤꯔꯤ ꯍꯦꯟꯅ
ꯍꯣꯏ ꯎꯝ ꯑꯗꯣ ꯌꯦꯡꯕꯁꯨ ꯌꯥꯝ ꯅꯨꯡꯉꯥꯏꯕꯅꯤ ꯃꯤꯠ ꯃꯤ ꯂꯣꯏ ꯎꯒꯅꯤ ꯑꯁ ꯅꯨꯡꯉꯥꯏꯒꯗꯧꯅꯦ ꯍꯦ ꯑꯗꯨꯅ ꯅꯪ ꯍꯥꯏꯔꯗꯤꯀꯣ ꯍꯥꯏꯔꯝꯗꯤ ꯑꯁ ꯆꯞ ꯆꯥꯒꯗꯧꯕꯅꯤ ꯁꯤꯅ ꯍꯥꯏꯔꯝꯂꯗꯤ ꯆꯞ ꯆꯥ